ꯍꯥꯏꯕ꯭ꯔꯣ ꯅꯪꯕꯨ ꯐꯣꯟ ꯇꯧꯕ ꯐꯪꯕꯁꯨ ꯌꯥꯝ ꯋꯥꯏꯑꯦ
ꯑꯍ ꯑꯗꯨꯃꯥꯏꯅ ꯇꯧꯕꯅꯤ ꯃꯤ ꯑꯅꯧꯕꯗ ꯑꯩꯅ ꯍꯥꯟꯅ ꯇꯧꯗ꯭ꯔꯗꯤ ꯑꯗꯨꯝ ꯇꯧꯋꯦꯕ ꯃꯥ ꯇꯣꯇꯣꯗꯨꯁꯨ
ꯑꯁ ꯐꯩꯌꯦꯀꯣ ꯃꯤꯗꯤ ꯅꯃꯥꯟꯅꯕꯤ ꯂꯩꯕꯅꯤꯅ ꯀꯔꯤ ꯃꯊꯦꯜ ꯆꯥꯔꯒꯦ ꯑꯦ ꯍꯋꯦꯀꯣ ꯃꯤꯗꯤ ꯌꯦꯔꯨꯝ ꯆꯥꯕꯅꯤꯅ ꯀꯌꯥꯝ ꯆꯥꯔꯒꯦ ꯑꯗꯨ ꯆꯥꯛ ꯄ꯭ꯂꯦꯠ ꯇꯪꯈꯥꯏꯈꯛ ꯆꯥꯏꯌꯦ ꯎꯝ ꯑꯗꯨꯁꯨ ꯆꯥꯕ ꯐꯤꯒꯔ ꯁꯦꯝꯃꯤꯔꯣ ꯀꯃꯥꯏꯅ ꯇꯧꯔꯤꯅꯣ ꯅꯪꯒꯤꯁꯦ ꯅꯠꯇꯦ ꯏꯟꯁꯥꯡꯅꯅꯦ ꯑ
ꯏꯟꯁꯥꯡꯅ ꯌꯥꯗ꯭ꯔꯦ ꯑꯩ ꯍꯛꯆꯥꯡ ꯂꯣꯏ ꯁꯣꯛꯍꯟꯗꯧꯔꯦ
ꯏꯁ ꯆꯥꯛ ꯑꯍꯥꯎꯕ ꯑꯍꯥꯎꯕ ꯆꯥꯔꯒ ꯂꯩꯅꯤꯡꯉꯦ ꯑꯩꯗꯤ ꯏꯟꯁꯥꯡ ꯑꯍꯥꯎꯕ ꯆꯥ ꯑꯍꯥꯎꯕ ꯑꯗꯨꯝ ꯆꯥꯔꯦꯗꯅ ꯆꯥꯛ ꯑꯍꯥꯎꯕ ꯆꯥꯅꯦ ꯂꯨꯄꯥ ꯇꯔꯥ ꯊꯥꯕꯤꯒꯦ ꯅꯪꯗꯤ ꯑꯗꯨꯝ ꯆꯥ ꯆꯥꯔꯒ ꯍꯤꯞꯄꯒ ꯅꯣꯡ ꯕ꯭ꯔꯥ ꯇꯧꯔꯒ ꯑꯗꯨꯝ ꯇꯨꯝ ꯇꯨꯝ ꯇꯨꯝ ꯂꯩꯔꯦ ꯑꯗꯨꯅꯦ ꯆꯥꯔ ꯂꯩꯕꯒꯤ
ꯑꯗꯨꯒꯤ ꯇꯜꯂꯛꯄ ꯌꯥꯝ ꯆꯥꯕꯁꯨ ꯌꯥꯝ ꯇꯟꯗꯤ ꯇꯟꯕꯖꯥꯠꯅꯤꯀꯣ
ꯂꯨꯄꯥꯇ꯭ꯔꯥ ꯊꯥꯕꯤꯒꯦ
ꯇꯔꯥꯒꯤ ꯀꯩꯗꯧꯋꯦꯕ
ꯑꯆꯥꯄꯣꯠꯂꯥ ꯅꯠꯇ꯭ꯔ ꯑꯆꯥꯔꯂꯥ ꯂꯩꯔ ꯆꯥꯎ
ꯃꯤꯒꯗꯤ ꯈꯔ ꯆꯪꯕꯅꯤꯅ ꯈꯔ ꯄꯣꯡꯈ꯭ꯔꯦꯀꯣ
ꯑꯁ ꯇꯥꯜꯂꯦ ꯅꯪꯁꯨ ꯋꯥ ꯎ ꯀꯨꯆꯤ ꯀꯣꯔꯥꯡ ꯌꯥꯝ ꯉꯥꯡꯉꯛꯀꯅꯨꯗ ꯆꯩ ꯂꯥꯛꯀꯅꯤꯀꯣ
ꯅꯪ ꯐꯨꯕ ꯉꯝꯒꯦꯔ ꯑꯩꯕꯨ
ꯉꯝꯗꯦ ꯅꯪꯒꯨꯝꯕ ꯑꯀꯟ ꯅꯁꯥ ꯅꯑꯣꯡ ꯐꯕ ꯄꯥꯈꯪ ꯁꯛ ꯐꯖꯕ ꯄꯥꯈꯪ ꯁꯥꯃꯨ ꯃꯥꯟꯕ ꯄꯥꯈꯪ ꯅꯪꯉꯣꯟꯗ ꯑꯩ ꯀꯔꯝꯃꯥꯏꯅ ꯐꯨꯕ ꯉꯝꯒꯅꯤ ꯃꯤ ꯃꯥꯟꯕ ꯅꯠꯇꯦ ꯃꯤꯗꯤ ꯄꯥꯈꯪ ꯑꯆꯧꯕ ꯑꯀꯟꯕ ꯃꯤꯁꯤꯡꯁꯦ ꯁꯃꯨꯒ ꯂꯝꯕ ꯁꯝꯄꯨꯒ ꯃꯤ ꯀꯩꯅꯣ ꯇꯧꯕꯅꯦ
ꯇꯧꯅꯗꯦ ꯑꯩꯈꯣꯏꯗꯤ ꯅꯣꯏ ꯈꯨꯟ ꯈꯛꯇꯅꯦ ꯇꯟꯥꯟꯕ ꯀꯅꯥꯒ ꯁꯟꯒ ꯂꯝꯕꯥ ꯇꯧꯅꯒꯦ ꯑꯩꯅꯗꯤ ꯁꯥꯃꯨ ꯍꯥꯏꯔ ꯁꯟꯅꯦ
ꯑꯁ ꯁꯥꯃꯨ ꯍꯥꯏꯕꯗꯤ ꯀꯩꯅꯣꯅꯦ ꯑꯆꯧꯕ ꯑꯩꯈꯣꯏ ꯀꯩꯊꯦꯜ ꯃꯔꯛꯇ ꯂꯦꯞꯄꯒ ꯂꯩꯕꯗꯨ
ꯁꯃꯨ ꯍꯣꯏ ꯈꯪꯉꯦ
ꯑꯗꯨꯒ ꯑꯩꯈꯣꯏ ꯈꯨꯂꯣꯝꯅꯗꯤ ꯑꯗꯨꯒ ꯅꯨꯄꯥ ꯑꯀꯟꯕꯒ ꯑꯗꯨꯝ
ꯅꯪ ꯁꯃꯨ ꯎꯔꯕꯗꯣ
ꯎꯔꯦ ꯑꯩꯈꯣꯏ ꯔꯣꯝꯗ ꯂꯩꯌꯦ
ꯅꯆꯤꯟꯊꯤꯒꯅ
ꯏꯆꯦꯒ ꯑꯩꯈꯣꯏꯅꯤ ꯅꯍꯥꯟ ꯆꯠꯄꯗ ꯅꯨꯄꯥ ꯑꯃ ꯇꯨꯀꯣꯡ ꯂꯩ ꯑꯁꯤ ꯌꯥꯝ ꯁꯥꯎꯋꯦ ꯃꯅꯥꯛꯇꯣ ꯃꯅꯥꯛꯇꯣ ꯅꯠꯇꯦ ꯃꯥꯒꯤ ꯀꯔꯤ ꯍꯥꯏꯕ꯭ꯔꯥ ꯅꯥꯀꯣꯡꯗꯣ
ꯎꯝ
ꯑꯩꯈꯣꯏꯅꯤꯗꯤ ꯍꯦꯟꯅ ꯆꯥꯎꯋꯦ ꯅꯥꯡ ꯃꯥꯟꯕ꯭ꯔꯣ ꯅꯪ ꯃꯥꯜꯂꯦ ꯑꯩꯗꯤ ꯃꯥꯟꯗꯦ ꯑꯩꯗꯤ ꯁꯛ ꯐꯖꯕꯅꯤꯅꯪ ꯀꯃꯥꯏꯅ ꯃꯥꯟꯒꯦꯔꯣ ꯅꯝꯒꯅꯦ ꯃꯔꯞ ꯃꯨꯔꯒ ꯑꯩꯅ ꯑꯩꯁꯦ ꯀꯅꯥꯅ ꯃꯨꯌꯦ ꯍꯥꯏꯕ꯭ꯔꯕ
ꯑꯩꯅ ꯍꯥꯏꯕ
ꯁꯤꯕꯨ ꯉꯧꯔ ꯐꯖꯕ ꯀꯥꯏꯅ ꯀꯥꯅꯅ ꯍꯥꯏ ꯏꯁ ꯋꯥꯔꯤ ꯍꯥꯏꯕꯔꯥ ꯃꯤꯅ ꯅꯪꯅ ꯍꯥꯏꯔꯤꯗꯤꯅ ꯍꯥꯏꯔ
ꯍꯥꯏꯐꯦꯠ ꯃꯨꯔꯞ ꯇꯧꯕ ꯇꯧꯔꯒ ꯂꯩꯅꯛꯏꯕ ꯃꯤꯅꯤꯅꯦ
ꯑꯗꯨꯅꯦ ꯔꯁꯤ ꯔꯁꯤꯗꯤ ꯃꯇꯨꯝ ꯃꯇꯨꯝ ꯂꯩꯕꯅꯦ ꯑꯩꯁꯤꯀꯣ
ꯔꯥꯁꯤ ꯂꯩꯇꯦ ꯌꯥꯔꯦ ꯅꯃꯥꯟꯅꯕꯁꯤꯡꯅ ꯑꯩꯉꯣꯟꯗ ꯐꯖꯩ ꯍꯥꯏꯕꯗꯨ ꯅꯪ ꯀꯥꯎꯔꯕꯣ
ꯔꯥꯁꯤꯕꯨ ꯔꯥꯁꯤ ꯂꯩꯗꯒ ꯁꯥꯊꯤꯕꯨ ꯁꯥꯊꯤꯑꯕ ꯑꯩ ꯀꯤꯍꯦ
ꯌꯥꯔꯦ ꯇꯣꯛꯑꯣ ꯉꯁꯤꯗꯤ ꯅꯨꯡꯉꯥꯏꯕ꯭ꯔꯣ ꯀꯃꯥꯏꯅ ꯇꯧꯕ꯭ꯔꯣ
ꯅꯨꯡꯥꯏ ꯍꯥꯏ ꯇꯔꯦ ꯋꯥꯏ ꯋꯥꯏ ꯋꯥꯏ
ꯁꯤꯒꯁꯦ ꯄꯥꯎꯒ ꯐꯥꯎꯔꯛꯇꯦ
ꯋꯥꯕꯅ ꯂꯣꯏꯔꯦ ꯑꯩ
ꯑꯦ ꯄꯥꯎ ꯀ ꯐꯥꯎꯔꯛꯇꯦꯀꯣ ꯃꯤꯗꯤ ꯌꯥꯝꯅ ꯀꯩꯅꯣ ꯇꯧꯋꯦꯀꯣ
ꯅꯪꯅꯦ ꯑꯐꯥꯎ ꯁꯥꯔꯦ ꯑꯐꯣꯡ ꯇꯧꯔꯗꯤ ꯐꯣꯟ ꯇꯧꯔꯁꯨ ꯄꯥꯏꯈꯠꯇꯦ
ꯑꯦ ꯑꯣ ꯉꯁꯥꯏꯗꯣ ꯏꯆꯦ ꯑꯩꯈꯣꯏ ꯅꯪ ꯑꯃꯨꯛ ꯍꯥꯟꯅ ꯇꯧꯔꯛꯄꯗꯣ ꯏꯆꯦ ꯑꯩꯈꯣꯏꯅꯤ ꯏꯁꯤꯡ ꯂꯧꯕ ꯆꯠꯂꯦꯕꯀꯣ ꯑꯩꯅ ꯐꯣꯟꯗꯣ ꯀꯥ ꯑꯃ ꯊꯝꯍꯧꯕ ꯑꯗꯨꯒꯤꯅ ꯈꯅ ꯍꯥꯏꯗ ꯀꯔꯤ ꯀꯔꯝꯝꯕ ꯈꯟꯅꯅꯕ ꯈꯟꯅꯕ ꯅꯠꯇꯦꯕ ꯏꯁꯤꯡꯒꯤ ꯀꯩꯅꯣ ꯏꯁꯤꯡ ꯊꯝꯐꯝꯒꯤ ꯕꯣꯇꯜꯗꯣ ꯑꯣ ꯃꯄꯨ ꯀꯝꯄꯅꯤ ꯇꯣꯉꯥꯟ ꯇꯣꯉꯜꯂꯦꯕꯀꯣ ꯑꯩꯈꯣꯏꯅ ꯊꯝꯕꯗꯨꯗꯤ ꯑꯐꯕꯅꯦꯕ ꯑꯗꯨ ꯃꯤ ꯏꯁꯤꯡ ꯌꯥꯝ ꯑꯩꯈꯣꯏꯗ ꯑꯩꯅ ꯄꯨꯔꯛꯄ ꯀꯥꯟꯗ ꯑꯩꯅ ꯊꯝꯕ ꯀꯥꯟꯗ ꯃꯣꯏ ꯃꯄꯨꯍꯣꯏꯗꯣ
ꯎꯥꯝ
ꯑꯩꯈꯣꯏꯕꯨ ꯏꯁꯤꯡ ꯊꯥꯡꯅꯤꯉꯥꯏ ꯃꯤ ꯂꯩꯇꯕ ꯑꯗꯨꯒꯤ
ꯎꯝ
ꯗ ꯏꯁꯤꯡꯗꯣ ꯍꯣꯔꯦꯟ ꯃꯤ ꯂꯥꯛꯄ ꯀꯥꯟꯗ ꯊꯥꯡꯍꯜꯂꯛꯑꯒꯦ ꯅꯪ ꯍꯥꯟꯅ ꯀꯥꯔꯝꯃꯣ ꯍꯥꯏꯅ ꯑꯩꯉꯣꯟꯗ ꯍꯥꯏꯔꯦꯕꯀꯣ ꯍꯥꯏꯔꯒ ꯑꯩꯁꯨ ꯍꯣꯏ
ꯎꯝ
ꯑꯗꯨꯃꯥꯏ ꯍꯥꯏꯕꯤ ꯑꯩꯗꯣ ꯕꯣꯇꯥꯜꯗꯣ ꯊꯝꯍꯧꯔꯦꯕꯀꯣ ꯑꯗꯣ ꯈꯔ ꯂꯩꯕ ꯀꯥꯟꯗ ꯃꯣꯏꯁꯦ ꯑꯩꯉꯣꯟꯗ ꯐꯣꯟ ꯑꯃꯨꯛ ꯇꯧꯔꯛꯑꯦꯕ
ꯎꯝ
ꯑꯗꯨ ꯃꯇꯝꯗ ꯃꯥꯒꯤ ꯅꯨꯄꯤ ꯂꯩꯔꯝꯃꯦꯕꯀꯣ ꯇꯧꯔꯛꯑꯒ ꯑꯩꯉꯣꯟꯗ ꯑ ꯅꯣꯏꯒꯤ ꯕꯣꯇꯜꯗꯣ ꯌꯥꯝ ꯐꯠꯇꯦ ꯑꯩꯈꯣꯏꯒꯤ ꯅꯠꯇꯦ ꯍꯥꯏꯅ ꯇꯧꯔꯛꯑꯦꯕ
ꯑꯥ
ꯑꯗꯨ ꯃꯇꯝꯗꯗꯤ ꯑꯩꯁꯨ ꯃꯣꯏ ꯃꯌꯥꯡꯂꯣꯜ ꯌꯥꯝ ꯐꯖꯅ ꯍꯩꯇꯦꯅ ꯑꯗꯨꯗꯒꯤ ꯑꯩꯅ ꯑꯣ ꯑꯩ ꯀꯩꯅꯣꯗꯣ ꯑꯉꯧꯕꯒꯤ ꯂꯣꯟꯗꯣ
ꯑꯥ
ꯑꯗꯨ ꯉꯥꯡꯂꯛꯑꯦꯕ ꯑꯩꯅ ꯉꯥꯡꯉꯒ ꯑꯗꯣ ꯑꯩꯈꯣꯏꯒꯤ ꯑ ꯑꯩꯅ ꯍꯣꯏ ꯍꯣꯏ ꯑꯗꯨꯗꯤ ꯑꯩꯈꯣꯏ ꯌꯦꯡꯕ ꯂꯥꯛꯀꯦ ꯈꯣꯠꯀꯦ ꯍꯥꯏꯅ ꯑꯩꯅ ꯍꯥꯏꯔꯦꯕ
ꯎꯝ
ꯂꯥꯛꯑꯦ ꯑꯗꯣ ꯑꯩꯈꯣꯏ ꯏꯆꯦ ꯑꯩꯈꯣꯏꯅꯤꯗꯤ ꯕꯣꯇꯜꯁꯦ ꯑꯇꯣꯞꯄ ꯂꯩꯇꯦꯕ ꯑꯗꯨꯕ ꯈꯛꯇꯅꯦꯕꯀꯣ ꯑꯗꯨ ꯃꯣꯏꯅ ꯑꯩꯈꯣꯏꯕꯨ ꯑ ꯑꯗꯨꯅ ꯑꯩꯈꯣꯏꯒꯤ ꯅꯠꯇꯦ ꯈꯣꯠꯇꯦ ꯍꯥꯏꯕ ꯑꯩꯈꯣꯏ ꯏꯆꯦꯅꯁꯨ ꯑꯩꯈꯣꯏꯒꯤꯁꯨ ꯅꯠꯇꯦ ꯑꯩꯈꯣꯏꯁꯨ ꯅꯠ ꯑꯁꯦꯡꯕ ꯅꯠꯇꯦꯕꯀꯣ
ꯑꯝ
ꯑꯩꯈꯣꯏꯅꯤꯁꯦ ꯑꯗꯨꯝ ꯉꯝꯗ꯭ꯔꯦ ꯃꯣꯏꯒꯤ ꯕꯣꯇꯜ ꯐꯠꯇꯕꯗꯣ ꯑꯩꯈꯣꯏ ꯄꯨꯔ ꯂꯥꯛꯑꯦꯕ ꯑꯗꯨꯒꯤ ꯋꯥꯔꯤꯗꯣ ꯏꯆꯦꯅ ꯏꯃꯥꯇꯣꯟꯗ ꯇꯝꯃꯒ ꯂꯩꯕ ꯑꯗꯨ ꯑꯗꯨꯃꯥꯏꯅ ꯇꯧꯋꯦ ꯈꯣꯠꯂꯦ ꯑꯗꯨꯃꯥꯏꯅ ꯇꯝꯕ ꯏꯆꯦꯅ ꯍꯥꯏꯗꯤ ꯑꯩꯈꯣꯏꯁꯨ ꯑꯩꯈꯣꯏꯒꯤ ꯂꯣꯟ ꯃꯥꯟꯅꯗꯕꯅꯤꯅ ꯋꯥ ꯉꯥꯡꯕꯗꯣ ꯈꯔ ꯋꯥꯏꯑꯦꯕꯀꯣ
ꯃꯣꯏ ꯈꯥꯪꯗ꯭ꯔꯣ ꯀꯩ ꯀꯩꯅꯣ ꯋꯥꯖꯣ
ꯑꯗꯨꯝ ꯈꯥꯡ ꯏꯆꯦꯅꯗꯤ ꯐꯖꯅ ꯉꯥꯡꯉꯦ ꯑꯗꯨꯕꯨ ꯃꯣꯏꯗꯣ ꯑꯗꯨꯝ ꯄꯩꯁꯥ ꯍꯟꯗꯣꯛꯄꯤꯔꯒꯦ ꯈꯣꯠꯂꯦ ꯍꯥꯏꯌꯦꯕꯀꯣ ꯑꯗꯨ ꯑꯗꯨ ꯑꯗꯨꯒꯤ ꯕꯣꯇꯜꯗꯣ ꯍꯥꯏꯕꯗꯤ ꯑꯩꯈꯣꯏꯁꯨ ꯑꯇꯣꯞꯄ ꯃꯐꯝꯗ ꯏꯁꯤꯡ ꯑꯇꯣꯞꯄ ꯂꯧꯐꯝ ꯂꯩꯗꯦꯕ ꯑꯗꯨꯗꯒꯤ ꯍꯦꯟꯅꯀꯣ ꯑꯗꯨꯒꯤ ꯏꯆꯦꯁꯨ ꯍꯟꯗꯛ ꯂꯥꯛꯀꯗꯧꯕ ꯊꯥꯡꯖꯥ ꯅꯨꯃꯤꯠꯁꯦ ꯌꯨꯝ ꯃꯔꯥ ꯑꯇꯣꯞꯄ ꯊꯤꯔꯒ ꯊꯤꯔꯅꯤ ꯍꯥꯏꯕꯅꯦꯕ
ꯍꯟꯗꯛ ꯑꯅꯧꯕꯁꯦ
ꯍꯣꯏ
ꯑꯗꯨꯝ ꯊꯤꯕ ꯌꯥꯔꯦꯅꯦ ꯍꯧꯖꯤꯛꯅꯁꯨ
ꯍꯣꯏ ꯃꯥꯗꯨ ꯍꯧꯖꯤꯛꯇꯤꯁꯨ ꯁꯨꯇꯤ ꯂꯧꯊꯣꯛꯇꯦꯅ ꯁꯨꯇꯤ ꯂꯧꯊꯣꯛꯑꯒ ꯇꯞꯅ ꯆꯠꯀꯗꯕꯅꯤꯅ ꯄꯪꯆꯠ ꯆꯠꯄ ꯌꯥꯗꯦꯕ ꯑꯗꯨꯗꯤ
ꯎꯝ ꯍꯧꯖꯤꯛꯇꯤ ꯑꯗꯨꯝ ꯑꯣꯟꯂꯥꯏꯟꯗꯁꯨ ꯑꯗꯨꯝ ꯑꯗꯨꯝ ꯑꯩ ꯎꯏꯗꯅ ꯅꯣꯏꯔꯣꯝꯒꯤ ꯑꯗꯨꯝ ꯂꯤꯁꯤꯡ ꯑꯅꯤ ꯑꯍꯨꯝ ꯃꯔꯤꯒꯤ ꯑꯗꯨꯝ ꯐꯖ ꯐꯖꯕ ꯎꯔꯦ
ꯑꯗꯨ ꯑꯣꯏꯔꯁꯨ ꯑꯩꯈꯣꯏꯅ ꯂꯩꯕꯒꯤ ꯆꯥꯟꯅꯕ ꯍꯥꯏꯕꯗꯨ ꯊꯤꯗꯣꯏꯅꯤꯅ
ꯎꯝ
ꯏꯁꯤꯡ ꯍꯥꯏꯗꯤ ꯑꯩꯈꯣꯏꯁꯦ ꯂꯩꯔꯁꯨ ꯃꯤ ꯌꯥꯝꯅ ꯌꯨꯝ ꯚꯔꯥ ꯌꯥꯝꯅ ꯂꯩꯕ ꯃꯐꯝꯗ ꯂꯩꯅꯤꯡꯗꯦꯗ
ꯎꯝ
ꯑꯗꯣ ꯑꯩꯈꯣꯏꯁꯦ ꯍꯧꯖꯤꯛꯀꯥꯟ ꯐꯤ ꯐꯥꯎꯕꯁꯨ ꯃꯊꯛꯇ ꯐꯧꯍꯟꯗꯦꯕꯀꯣ ꯃꯈꯥꯗ ꯈꯔ ꯐꯥꯎꯍꯜꯂꯦꯕ ꯑꯗꯨꯒꯤ ꯅꯣꯡ ꯆꯨꯕ ꯈꯣꯠꯄꯁꯦ ꯌꯥꯝ ꯋꯥꯏꯑꯦꯕ ꯅꯣꯡ ꯆꯨꯔꯗꯤ ꯐꯧꯐꯝ ꯂꯩꯇꯦꯕꯀꯣ
ꯎꯝ
ꯑꯗꯨ ꯑꯩꯈꯣꯏ ꯅꯍꯥꯟꯗꯒꯤ ꯅꯣꯡ ꯆꯨꯑꯦꯕ ꯉꯁꯤꯁꯨ ꯆꯨꯑꯦꯕ ꯑꯗꯨ ꯐꯤꯔꯣꯜꯁꯨ ꯐꯧꯗꯦ ꯌꯦꯡꯉꯣ ꯅꯪꯁꯨ ꯈꯜꯂꯣ ꯍꯣꯏ ꯑꯗꯨ ꯐꯤꯔꯣꯟꯜꯁꯨ ꯐꯧꯐꯝ ꯂꯩꯇꯕꯅꯤꯅ ꯎꯄꯥꯏ ꯂꯩꯇꯦꯕ ꯁꯤ ꯐꯧꯐꯝ ꯂꯩꯔꯗꯤ ꯑꯗꯨꯝ ꯐꯥꯎꯕ ꯌꯥꯏꯗ ꯃꯊꯛꯇꯗꯤ ꯖꯤꯡꯒꯔ ꯀꯨꯞꯄꯒ ꯐꯧ ꯑꯗꯨ ꯇꯦꯔꯦꯁ ꯔꯣꯝꯗꯗꯤ ꯐꯥꯎꯕ ꯌꯥꯕꯅꯦꯕ
ꯎꯝ
ꯅꯨꯡꯉꯥꯏꯇꯕꯅꯦꯕ ꯐꯖꯕ ꯃꯐꯝꯗ ꯊꯤꯔꯒ ꯂꯩ ꯇꯥꯔꯦꯅꯦ ꯑꯗꯨꯗꯤ ꯀꯩ ꯉꯥꯡꯅꯤꯉꯥꯏ ꯂꯩꯕ꯭ꯔꯣ ꯑꯗꯨꯅꯦ ꯌꯨꯝꯕꯔꯥ ꯃꯤꯅ ꯄꯥꯛ ꯂꯩꯇꯕ ꯃꯄꯨꯒ ꯌꯨꯝ ꯕꯔꯥ ꯌꯥꯝ ꯂꯩꯔꯗꯤ ꯋꯥꯏꯑꯦꯅ
ꯎꯝ
ꯆꯠꯊꯣꯛ ꯆꯠꯁꯤꯟꯗ ꯑꯣꯏꯔꯣ ꯀꯔꯤꯗ ꯑꯗꯨ ꯑꯗꯨꯃꯛꯇꯤ ꯑꯣꯏꯔꯝꯃꯣꯏꯗꯣ ꯈꯪꯗꯦ ꯒ꯭ꯌꯥꯟ ꯇꯥꯗꯦ ꯍꯣꯏ ꯑꯗꯨ ꯑꯩꯈꯣꯏ ꯏꯆꯦ ꯍꯣꯏ ꯁꯤꯁꯦ ꯈꯔ ꯃꯊꯛꯁꯨ ꯀꯥꯏꯅ ꯆꯤꯡꯂꯣꯝ ꯀꯥꯏꯅ
ꯑꯥ
ꯃꯊꯛ ꯂꯩꯀꯥꯏꯗꯤ ꯃꯊꯛ ꯂꯩꯀꯥꯏꯅꯦꯕꯀꯣ
ꯎꯝ
ꯏꯁꯤꯡꯒꯨꯝꯕ ꯊꯥꯡꯕꯁꯨ ꯌꯥꯝ ꯋꯥꯏꯑꯦꯕ ꯏꯁꯤꯡ ꯊꯥꯡꯕꯁꯨ ꯊꯥꯡꯕꯒꯤ ꯃꯃꯜ ꯂꯨꯄꯥ ꯀꯨꯟꯅꯦ
ꯑꯁ ꯇꯥꯡꯉꯦ
ꯏꯁꯤꯡꯒꯤ ꯃꯃꯜ ꯂꯨꯄꯥ ꯌꯥꯡꯈꯩꯗꯨꯗꯤ ꯂꯨꯄꯥ ꯀꯩꯅꯣꯅꯦꯕ ꯆꯠꯂꯤꯁꯦ ꯑꯗꯨꯒꯤ ꯌꯥꯝ ꯏꯁꯤꯡ ꯌꯥꯝ ꯆꯥꯎꯒꯟꯗꯣ ꯑꯩꯈꯣꯏꯅ ꯍꯣꯏ ꯑꯩꯈꯣꯏꯅ ꯂꯩꯕꯁꯤꯅ ꯑꯃꯨꯛ ꯏꯁꯤꯡ ꯆꯥꯎꯗꯕꯀꯣ
ꯑꯝ
ꯈꯨꯟꯒꯤ ꯇꯥꯏꯞꯇ ꯃꯊꯛꯇ ꯀꯥꯏꯌꯦꯕ
ꯏꯁꯤꯡ ꯆꯥꯎꯒꯟꯗꯕ ꯑꯗꯨꯒꯨꯝ ꯃꯐꯝꯗ ꯊꯤꯔꯒ ꯂꯩꯔꯗꯤ
ꯍꯣꯏ ꯑꯗꯨꯃꯥꯏꯅ ꯇꯧ ꯇꯥꯔꯦ ꯅꯠꯇ꯭ꯔꯗꯤ ꯎꯄꯥꯏ ꯂꯩꯇꯦꯀꯣ
ꯑꯩꯒꯤ ꯑꯩꯒꯤ ꯑꯩꯒꯤ ꯏꯆꯟꯅꯨꯄꯤ ꯃꯣꯏ ꯕꯖꯥꯔꯔꯣꯝ ꯂꯩꯕꯗꯤ ꯂꯤꯁꯤꯡ ꯇꯔꯥꯅꯤ ꯍꯥꯏꯕ ꯃꯤ ꯃꯣꯏ ꯐꯦꯝ ꯃꯣꯏ ꯔꯨꯝ ꯑꯍꯨꯝ
ꯑꯣ
ꯔꯨꯝ ꯑ ꯔꯨꯝ ꯑꯍꯨꯝ ꯔꯨꯝ ꯑꯃ ꯔꯨꯝ ꯑꯃ ꯑꯆꯧ ꯑꯆꯥꯎ ꯄꯤ ꯀꯃꯥꯟ ꯔꯨꯝ ꯆꯥꯎꯅ ꯀꯤꯆꯟ ꯑꯃꯃꯨꯛ ꯄꯤ ꯂꯤꯁꯤꯡ ꯇꯔꯥ ꯑꯗꯨꯗ ꯃꯣꯏ ꯑꯗꯨꯝ ꯀꯩꯅꯣ ꯀꯩꯅꯣ ꯂꯤꯁꯤꯡ ꯃꯉꯥ ꯃꯉꯥ ꯄꯨꯊꯣꯛꯑꯒ ꯂꯩꯕꯅꯤ ꯌꯥꯝ ꯐꯅ ꯏꯆꯤꯡ ꯃꯩ ꯐ꯭ꯔꯤ
ꯑꯣ ꯃꯩꯁꯨ ꯐ꯭ꯔꯤꯅꯦ
ꯑ ꯕꯖꯥꯔꯗ
ꯃꯤ ꯀꯌꯥ ꯂꯩꯔꯤꯔꯣ ꯃꯤ ꯃꯔꯤ ꯃꯉꯥ ꯂꯩꯌꯦ ꯑꯗꯨꯗꯤ ꯌꯥꯝ ꯐꯩꯌꯦꯅ ꯄꯩꯁꯥꯗꯤꯀꯣ ꯌꯥꯝꯅ
ꯑꯥ ꯌꯥꯝ ꯐꯔꯕꯅꯦ
ꯃꯤꯕꯕ ꯍꯥꯏꯔ ꯂꯤ ꯂꯤꯁꯤꯡ ꯑꯍꯨꯝꯒꯨꯝꯕ ꯄꯨꯊꯣꯛꯄ ꯌꯥꯔꯦ ꯃꯣꯏꯗ ꯑꯩ ꯑꯗꯨꯝ ꯍꯪꯕꯤꯒꯦ
ꯑꯗꯨꯝ ꯐꯖꯕ ꯂꯩꯔꯗꯤ ꯃꯣꯏꯗꯤ ꯕꯖꯥꯔꯗꯅꯦ
ꯕꯖꯥꯔ ꯔꯣ ꯑꯃꯁꯁꯨ ꯂꯩꯕꯅꯤ ꯃꯥꯏꯅꯤꯡꯁꯤꯅꯦ ꯅꯨꯡꯉꯥꯏꯇ ꯑꯩ ꯑꯩꯈꯣꯏꯅ ꯆꯤꯡꯂꯣꯡꯝꯒꯨꯝꯕ ꯂꯩꯕꯀꯣ ꯂꯩꯀꯥꯏꯒꯨꯝꯅꯀꯣ
ꯎꯝ
ꯑꯗꯨꯅ ꯍꯦꯟꯅ ꯅꯨꯡꯉꯥꯏꯌꯦꯕ ꯂꯩꯀꯥꯏ ꯑꯗꯨꯝ ꯌꯨꯝ ꯕꯣꯔꯥꯕꯨꯗꯤ ꯃꯔꯛ ꯃꯔꯛꯇꯗꯤ ꯍꯥꯡꯉꯤ ꯍꯥꯏꯅ ꯊꯥꯕꯗꯤ ꯎꯑꯦꯕ
ꯎꯝ
ꯎ ꯈꯪꯗꯦ ꯑꯍꯣꯡꯣꯡꯕ ꯑꯗꯨꯝ ꯕꯖꯥꯔꯣꯝꯗꯏꯗꯤ ꯆꯠꯊꯣꯛ ꯆꯠꯁꯤꯅꯦ ꯅꯨꯡꯉꯥꯏꯔꯕꯅꯤꯅꯦ ꯃꯣꯏ ꯆꯠꯊꯣꯛ ꯆꯠꯁꯤꯟꯒꯦ ꯈꯜꯂ ꯑꯗꯨꯒꯤꯁꯨ ꯈꯜꯂ ꯍꯌꯦꯡ ꯊꯤꯗꯣꯏꯁꯦ ꯑꯦ ꯍꯟꯗꯛ ꯂꯥꯛꯄꯗꯨꯗꯀꯣ ꯊꯤꯗꯣꯏꯁꯦ ꯂꯝꯕꯤ ꯃꯅꯥꯛꯇ ꯈꯨꯟꯒꯣꯝꯗ ꯊꯤꯔꯔꯣꯏ ꯍꯥꯏꯕꯅꯤ ꯏꯆꯦꯅ
ꯈꯨꯜꯂꯣꯝꯗꯥ
ꯑꯗꯩ ꯑꯩꯈꯣꯏ ꯈꯨꯟꯒꯨꯝꯕ ꯇꯥꯏꯞꯇꯅꯤꯅ ꯂꯩꯔꯤꯁꯦ ꯀꯨꯃꯅ ꯇꯥꯖ ꯊꯀꯅꯦ ꯕꯖꯥꯔꯃꯛ ꯀꯩꯊꯦꯜ ꯑꯃ ꯑꯣꯏꯗ꯭ꯔꯁꯨ ꯈꯔ ꯑ ꯂꯩꯌꯦꯅ ꯑꯗꯨꯝ ꯂꯩꯕ ꯅꯨꯡꯉꯥꯏꯕꯀꯣ
ꯎꯝ
ꯑꯗꯨꯗ ꯊꯤꯒꯗꯕ
ꯎꯝ
ꯍ ꯍꯧꯖꯤꯛ ꯂꯩꯕꯁꯨ ꯑꯗꯨꯝ ꯅꯨꯡꯅꯤ ꯅꯨꯡꯉꯥꯏ ꯑꯗꯨꯕꯨ ꯏꯁꯤꯡꯒꯨꯝꯕꯀꯣ
ꯑꯥ
ꯗꯨꯀꯥꯟꯔ ꯐꯔꯛ ꯇꯥꯕ
ꯁꯤꯡꯗꯤ ꯏꯁꯤꯡ ꯅꯨꯡꯉꯥꯏ ꯌꯥꯕ ꯅꯠꯇ꯭ꯔꯅ ꯈꯪꯅꯤꯡꯉꯥꯏ ꯂꯩꯇꯦ
ꯇꯥꯕ꯭ꯔꯥ ꯆ ꯍꯥꯏꯔꯒ ꯊꯛꯏꯅꯦ ꯑꯗꯨ ꯊ ꯂꯩꯗ꯭ꯔꯗꯤ
ꯠꯇꯦ
ꯑꯕ ꯋꯥꯔꯤꯅꯤ ꯑꯗꯨꯗꯤ
ꯌꯥꯝ ꯋꯥꯈ꯭ꯔꯕ ꯋꯥꯔꯤꯅꯦ
ꯑꯣꯦ ꯋꯥꯕ ꯅꯠꯇꯦꯗ ꯑꯗꯨ ꯗꯨꯀꯥꯟ ꯑꯗꯨ ꯏꯁꯤꯡꯒꯨꯝꯕ ꯂꯩꯕ ꯂꯧꯕ ꯈꯣꯠꯄ ꯗꯨꯀꯣ ꯈꯔ ꯅꯨꯡꯉꯥꯏꯇꯕꯅꯤꯅ ꯑꯗꯨꯒꯤ ꯃꯥꯅ ꯍꯤꯡꯕ ꯃꯥꯜꯂꯦꯀꯣ ꯑꯗꯨꯗꯤ ꯅꯠꯇꯦ ꯑꯩ ꯅꯨꯃꯤꯠ ꯑꯩꯒꯁꯤꯁꯨ ꯅꯇꯣꯟ ꯂꯣꯏ ꯐꯨꯀꯠꯂꯦꯕ ꯐꯦꯟ ꯑꯗꯨꯝ ꯊꯥꯕꯩꯀꯣ
ꯐꯦꯟ ꯊꯥꯒꯅꯨ ꯐꯦꯟ ꯊꯥꯒꯅꯨ ꯑꯩꯁꯦꯨꯝ ꯑꯍꯨꯝ ꯀꯩꯅꯣ ꯋꯥꯝ ꯑꯣꯏꯍꯜꯂꯣ
ꯍꯥꯥ
ꯐꯦꯟ ꯊꯥꯒꯅꯨ ꯌꯥꯝ ꯁꯥꯊꯤꯕꯅꯦ ꯂꯧ ꯎꯕꯗ ꯏꯪꯍꯟꯒꯅꯨ
ꯐꯪꯖꯅꯦꯕ ꯑꯗꯨ ꯑꯣꯏꯔꯁꯨ ꯎꯄꯥꯏ ꯂꯩꯇꯕꯒꯤ ꯊꯥꯔꯤꯦꯅꯦ
ꯏꯪꯍꯜꯂꯗꯤ ꯌꯥꯝ ꯀꯩꯅꯣ ꯇꯧꯒꯅꯦ
ꯎꯝ
ꯍꯛꯆꯥꯡꯗꯣ ꯏꯪꯍꯟꯒꯅꯨ ꯇꯧꯒꯅꯨ ꯈꯣꯠꯀꯅꯨ ꯑꯗꯨꯝ ꯂꯩꯗꯅ